ꯅꯦꯠꯋꯛ ꯑꯩꯒꯤꯗꯤ ꯅꯨꯡꯉꯥꯏꯌꯦ ꯑ ꯑꯩꯁꯦ ꯀꯩꯅꯣ ꯍꯥꯡꯒꯦ ꯍ꯭ꯋꯥꯏ ꯈ꯭ꯋꯥꯏ ꯇ ꯑꯣꯟ ꯇꯧꯔꯒ
ꯐꯣꯔ ꯖꯤ ꯈꯛ ꯑꯣꯏꯕꯒꯤ ꯅꯨꯡꯉꯥꯏꯇꯦ ꯑꯩꯗꯤ
ꯍꯥꯅꯨ ꯍꯅꯨꯕꯤ ꯑꯣꯡꯒꯗꯧꯔꯦ ꯃꯁꯤ ꯅꯨꯄꯤꯁꯦ ꯂꯣꯏ ꯇꯔꯨꯠꯂꯦ
ꯍ ꯅꯣꯛ ꯈꯔꯣꯛꯄꯁꯤꯗꯤ ꯌꯥꯗ꯭ꯔꯦ ꯀꯔꯤꯅ ꯅꯃꯥꯏ ꯀꯔꯤ ꯇꯥꯏꯁꯜꯅꯨ
ꯍ
ꯍ
ꯑꯔꯥꯏ ꯑꯔꯥꯏꯕ ꯇꯥꯏꯔꯒ ꯅꯨꯡꯁꯥ ꯐꯥꯎꯕꯒꯤ ꯑꯣꯏꯔꯝꯒꯅꯤ
ꯆꯥꯛ ꯂꯣꯏꯗ꯭ꯔꯤꯕꯣ ꯅꯣꯏꯕꯣ
ꯂꯧꯏꯈꯔꯦ ꯃꯤ ꯁꯨꯗꯕꯒꯤ ꯆꯥꯗꯕꯤꯗ ꯉꯥꯏꯔꯤꯅꯤ
ꯑꯩꯗꯤ ꯊꯟꯗ ꯆꯥꯕ ꯍꯧꯔꯅꯤ ꯍꯧꯖꯤꯛ ꯅꯨꯄꯥ ꯑꯃꯗꯤ ꯆꯥ ꯇꯣꯛꯔꯒ ꯆꯥꯗ꯭ꯔꯤ ꯅꯨꯄꯥ ꯑꯃꯗꯤ ꯆꯥꯛ ꯇꯣꯛꯂꯒ ꯅꯨꯡꯉꯥꯏꯅ ꯇꯨꯝꯊꯣꯛꯈ꯭ꯔꯦ
ꯀ
ꯏꯔꯨꯔꯤꯉꯩꯗ ꯑꯉꯛꯄꯅꯤꯗ
ꯉꯝꯗ꯭ꯔꯦ ꯈꯅꯥꯎꯁꯦ ꯍꯣꯔꯦꯟ ꯏꯁꯤꯡ ꯑꯨꯂꯨꯝꯕ ꯊꯛꯇꯗꯤ ꯌꯥꯌꯔꯣꯏ
ꯀꯩꯅꯣꯗꯣ ꯑꯩꯈꯣꯏ ꯑꯩꯈꯣꯏ ꯄꯥꯇꯣꯟꯒꯤ ꯃꯆꯥ ꯅꯨꯨꯄꯥꯗꯣ ꯏꯅꯦ ꯈꯣꯏꯗ ꯂꯩꯕ꯭ꯔꯣ
ꯂꯩꯕꯅꯦ
ꯏꯅꯦ ꯑꯩꯈꯣꯏꯗꯤ ꯍꯟꯗꯛ ꯂꯧ ꯀꯌꯥ ꯁꯨꯏꯦ ꯍꯥꯏꯕ꯭ꯔꯣ
ꯂꯧ ꯈꯪꯗꯦ ꯀꯌꯥ ꯑ ꯄꯠꯇꯨꯒ ꯎꯝ ꯒꯥꯔꯤꯗ ꯑꯅꯛꯄꯗꯨ ꯅꯛꯄ ꯒꯨꯂꯥꯏ ꯒꯨꯂꯥꯏ ꯊꯣꯛꯄꯗꯣ ꯎꯝ
ꯎꯝ
ꯔꯦꯜꯠ ꯃꯅꯥꯀꯤꯗꯣ
ꯎꯝ
ꯑꯗꯨ ꯑꯗꯨꯒ ꯑꯅꯤꯗꯤ ꯈꯪꯉꯦ ꯑꯗꯨꯕꯨ ꯑꯗꯨꯁꯤꯒꯤ ꯍꯦꯟꯅ ꯈꯪꯗꯦ
ꯆꯥꯐꯝ ꯊꯛꯐꯝ ꯈꯪꯗꯅ ꯑꯃꯨꯛ ꯁꯨꯔꯝꯃꯅꯤꯅꯦ
ꯄꯟꯊꯦꯝ ꯇꯧꯒꯦ ꯍꯥꯏꯌꯦ
ꯇꯧꯔꯁꯨꯁ ꯃꯤ ꯂꯧ ꯈꯥꯎꯕ ꯃꯇꯝ ꯌꯧꯒꯗꯧ ꯃ ꯐꯥꯎ ꯑꯗꯨꯝ ꯂꯧ ꯂꯤꯡꯂꯒ ꯂꯩꯒꯅꯤ ꯑꯗꯨ ꯍꯦ ꯅ ꯋꯥꯕ ꯊꯕꯛꯅꯤ
ꯎꯝꯕꯦ
ꯂꯣꯏ ꯂꯤꯡꯕ ꯂꯣꯏꯔꯗꯤ ꯑꯃꯨꯛ ꯂꯤꯡꯕ ꯍꯧꯒꯅꯤ ꯑꯩꯁ
ꯄꯥꯠꯇꯁ ꯎꯝ ꯂꯧꯔꯤ ꯃꯦꯟꯕ ꯃꯇꯝꯗ ꯂꯥꯛꯀꯦ ꯍꯥꯏꯔꯗꯤ ꯂꯥꯛꯑꯣ ꯍꯥꯏꯕꯅꯤ ꯑꯁ ꯇꯜ
ꯖꯤꯛꯐꯥꯎ ꯂꯧꯔꯤ ꯃꯦꯟꯗ꯭ꯔꯤ ꯇꯜꯂꯦ
ꯑꯃꯗꯣ ꯂꯣꯏꯗ ꯉꯏꯔꯤ ꯅꯍꯥꯟ ꯑꯩ ꯆꯠꯄꯗꯣ ꯅꯣꯡꯃꯥꯏꯖꯤꯡꯗ ꯅꯠꯇꯦ ꯁꯥꯒꯣꯟꯁꯦꯟ ꯅꯨꯃꯤꯠꯇ
ꯅꯪ ꯏꯅꯦ ꯗꯗꯤ ꯅꯠꯇꯕ ꯀꯩꯅꯣꯗꯨꯗ ꯄꯨꯄꯨꯗꯨꯗ ꯀꯨꯝꯁꯤꯗꯤ ꯏꯔꯥꯡꯅ ꯃꯤ ꯂꯧ ꯀꯩꯅꯣ ꯇꯧꯅꯤꯡꯉꯥꯏ ꯃꯤ ꯂꯥꯛꯄ ꯌꯥꯔꯣꯏ ꯆꯥꯎꯅ ꯎꯒꯅꯨ ꯍꯥꯏꯕ ꯌꯥꯗ꯭ꯔꯣ
ꯈꯪꯗꯦ ꯑꯦ
ꯃꯗꯨ ꯑꯉꯥꯡ ꯑꯅꯤꯗꯨ ꯒꯥꯔꯤ ꯃꯆꯥ ꯑꯃꯨꯛ ꯂꯩꯔꯗꯤ ꯌꯨꯝꯗ ꯂꯩꯔꯝꯃꯔꯣꯏꯅꯦ
ꯑꯃꯗꯤ ꯁ꯭ꯀꯨꯜ ꯆꯠꯂꯤ ꯑꯗꯨꯕꯨ ꯑꯃꯗꯤ ꯅꯨꯡꯇꯤꯒꯤ ꯆꯠꯅꯕꯅꯤꯅ ꯅꯍꯥꯟꯗꯣ ꯍꯦꯛ ꯂꯩꯕ ꯅꯨꯃꯤꯠꯇ ꯃꯥꯗ ꯂꯧꯔꯤ ꯃ ꯎꯠꯅꯕꯗꯣ ꯌꯥꯝꯅ ꯒꯥꯔꯤ ꯃꯆꯥ ꯂꯩꯕꯤꯕꯒꯤ ꯌꯥꯝꯅ ꯀꯩꯅꯣ ꯇꯧꯕꯒꯤ ꯇꯥꯏꯄꯇ ꯂꯣꯔꯤ ꯃꯦꯟꯕ ꯆꯠꯂꯦ ꯍꯥꯏꯌꯦ ꯑꯗꯨ ꯅꯨꯃꯤꯠꯇꯗꯤ ꯍꯥꯟꯅ ꯍꯥꯏꯗ꯭ꯔꯁꯨ ꯅꯃꯤꯗꯨ ꯐꯣꯟ ꯇꯧꯔꯑꯒ ꯀꯣꯏꯕ ꯂꯥꯛꯀꯦ ꯍꯌꯦꯡꯁꯤ ꯀꯣꯏ ꯀꯣꯏꯔꯛꯀꯦ ꯑꯩꯗꯤ ꯀꯔꯤꯔꯥ ꯈꯟ ꯈꯜꯂꯒ ꯀꯦꯂꯤꯟꯒꯤ ꯃꯃꯥꯗ ꯍ ꯑꯗꯨꯒꯤ ꯃꯃꯥꯗꯨꯅ ꯍꯥꯏꯔꯛꯄ ꯉꯁꯤ ꯒꯗꯤ ꯂꯩꯔꯅꯤ ꯍꯥꯏꯌꯦ ꯍꯥꯏꯌꯦ
ꯃꯣꯏꯁꯨ ꯂꯩꯕ꯭ꯔꯣ ꯑꯗꯨꯗ
ꯂꯩꯕꯅꯦ ꯃꯥꯒꯤ ꯅꯨꯄꯥꯁꯨ ꯑꯁ ꯊꯕꯛꯁꯨ ꯁꯨꯗ꯭ꯔꯦ ꯅꯍꯥꯟꯗ ꯊꯕꯛ ꯁꯨꯒꯦꯅ ꯊꯤꯟꯕ ꯆꯠꯂꯦ ꯍꯥꯏꯌꯦ ꯎꯝ ꯅꯨꯄꯤ ꯑꯃꯗ ꯆꯦꯛꯀꯞ ꯆꯠꯄ ꯅꯨꯃꯤꯠꯇꯣ ꯊꯤꯟꯕ ꯆꯠꯄꯗꯣ ꯑꯣ ꯆꯠꯇꯕ꯭ꯔꯥ ꯆꯠꯄ꯭ꯔꯥ ꯈꯪꯗꯦ ꯃꯕꯥꯅꯤꯃꯛ ꯑꯗꯨꯝ ꯆꯠꯃꯤꯟꯅꯔꯒꯥ ꯂꯩꯌꯦ ꯑꯌꯨꯛ ꯑꯌꯨꯛ ꯉꯟꯇꯥ ꯆꯠꯈ꯭ꯔꯦ ꯍꯥꯏꯌꯦ ꯊꯕꯛ ꯃꯐꯝꯗ ꯆꯠꯂꯒꯦ ꯑꯗꯨꯗ ꯆꯠꯀꯅꯤ ꯍꯥꯏꯕꯁꯨ ꯍꯥꯏꯔꯝꯗꯦ ꯍꯥꯏꯌꯦ ꯃꯥꯏ ꯅꯨꯄꯤꯗ ꯑꯗꯨꯒ ꯃꯣꯏꯅ ꯂꯥꯛꯄꯗꯨꯗꯤ ꯄꯨꯡ ꯇꯔꯥ ꯑꯗꯨꯋꯥꯏꯗ ꯂꯥꯛꯑꯦ ꯕꯖꯥꯔꯗ ꯂꯥꯛꯄ ꯑꯗꯨꯗꯤ ꯑꯗꯨꯗꯤ ꯃꯌꯨꯝꯗ ꯂꯩꯅꯤꯡꯗꯕꯒꯤ ꯏꯅꯦ ꯍꯣꯏꯗ ꯉꯟꯇꯥꯅꯥ ꯂꯥꯛꯔꯒ ꯆꯥꯛ ꯆꯥꯔ ꯃꯥꯜꯂꯦ
ꯃꯌꯨꯝꯗꯤ ꯀꯥꯏꯗꯅꯣ
ꯕꯖꯥꯔꯒꯤ ꯃꯣꯏꯒꯤ ꯕꯖꯥꯔꯒꯤ ꯃꯅꯥꯛꯇꯅꯦ ꯍꯥꯏꯌꯦ ꯍꯥꯏꯁꯨ ꯃꯌꯨꯝꯗꯣ ꯆꯠꯂꯝꯗꯦ ꯆꯠꯂꯨꯗꯦ
ꯏꯅꯦ ꯈꯣꯏ ꯃꯅꯥꯛꯇꯔꯣ
ꯍꯣꯏ ꯍꯣꯏ
ꯀꯩꯅꯣ ꯂꯩꯕ꯭ꯔꯥ ꯚꯔꯥ ꯂꯩꯕ꯭ꯔꯥ ꯀꯃꯥꯏꯅ ꯇꯧꯒꯦ
ꯚꯔꯥꯗ ꯂꯩꯇꯔꯗꯤ ꯀꯅꯥꯒꯤ ꯌꯨꯝꯗ ꯂꯩꯗꯣꯏꯅꯣ
ꯚꯔꯥꯗ ꯂꯩꯔꯗꯤ ꯀꯥꯏꯗꯒꯤ ꯁꯨꯔꯒ ꯀꯥꯏꯗꯒꯤ ꯆꯥꯔꯤꯕ
ꯈꯪꯗꯦ ꯅꯍꯥꯟꯗꯣ ꯎꯝ ꯀꯩꯅꯣꯗꯒꯤ ꯏꯆꯦ ꯃꯆꯦ ꯑꯍꯟꯗꯣ
ꯎꯝ
ꯃꯥꯒꯤ ꯅꯨꯄꯥꯗꯒꯤ ꯂꯤꯁꯤꯡ ꯀꯨꯟ ꯍꯥꯟꯅ ꯂꯧꯊꯣꯛꯑꯦ ꯍꯥꯏꯌꯦ ꯑꯗꯨꯗꯨꯅ ꯍꯣꯠꯅꯔ ꯃꯥꯜꯂꯦ
ꯅꯍꯥꯟ ꯃꯥꯒꯤ ꯊꯕꯛ ꯆꯠꯄꯗꯣ ꯃꯥꯒꯤ ꯊꯕꯛ ꯍꯥꯏꯕꯗꯣ
ꯎꯝ
ꯑꯗꯨꯗꯤ ꯑꯣꯏꯕ ꯉꯝꯗꯕꯒꯤ ꯇꯣꯛꯈ꯭ꯔꯦ ꯍꯥꯏꯌꯦ ꯑꯗꯨꯕꯨ ꯂꯤꯁꯤꯡ ꯀꯨꯟꯊ꯭ꯔꯥꯗꯤ ꯍꯥꯟꯅ ꯂꯧꯊꯣꯛꯑꯦ ꯍꯥꯏꯌꯦ ꯑꯗꯨꯒ ꯃꯊꯪ ꯃꯊꯪꯗꯤ ꯃꯥꯏ ꯅꯨꯄꯥꯅ ꯂꯣꯏ ꯂꯧꯊꯣꯛꯈ꯭ꯔꯦ ꯍꯥꯏꯌꯦ ꯃꯆꯦꯠ ꯃꯆꯦꯠ
ꯊꯖꯥꯗ꯭ꯔꯦ
ꯂꯥꯛ ꯃꯔꯤꯒꯤ ꯍꯥꯏꯅꯕꯅꯦ ꯍꯥꯏꯌꯦ ꯑꯗꯨꯕꯨ ꯑꯣꯏꯗ꯭ꯔꯕꯅꯤꯅ ꯇꯣꯛꯑ ꯍꯥꯏꯌꯦ ꯃꯁꯥ ꯁꯣꯟ ꯃꯁꯥ ꯁꯣꯟꯕꯅꯤꯅ
ꯀ꯭ꯔꯤ ꯊꯕꯛ ꯑꯣꯏꯅꯤꯌꯦ ꯅꯍꯥꯟ ꯍꯥꯏꯕꯗꯣ
ꯑꯣ ꯇꯧꯗ꯭ꯔꯦ ꯍꯥꯏꯕ꯭ꯔꯣ
ꯀꯥꯞꯄꯨꯗꯤ ꯀꯥꯞꯈ꯭ꯔꯦ ꯍꯥꯏꯌꯦ ꯑꯗꯨꯕꯨ ꯑꯣꯏꯕ ꯉꯝꯗ꯭ꯔꯦ ꯍꯥꯏꯑꯦ
ꯑꯗꯨ ꯑꯣꯏꯔꯗꯤ ꯄꯩꯁꯥ ꯄꯩꯁꯥ ꯄꯤꯔꯣꯏ ꯍꯥꯏꯕ꯭ꯔꯣ
ꯈꯔꯥꯗꯤ ꯄꯤꯈ꯭ꯔꯥ ꯃꯥꯜꯂꯦ ꯑꯍꯥꯟꯕꯗ ꯍꯦꯛ ꯃꯥ ꯂꯥꯛꯄ ꯅꯨꯃꯤꯠꯇ ꯂꯤꯁꯤꯡ ꯀꯨꯟꯊ꯭ꯔꯥꯗꯤ ꯄꯤꯔꯦ ꯍꯥꯏꯌꯦ ꯑꯗꯨ ꯀꯥꯞꯇ꯭ꯔꯗꯤ ꯀꯔꯥꯏꯗꯒꯤ ꯃꯥꯗꯤ ꯃꯊꯟꯇ ꯄꯥꯏꯔꯛꯀꯗ꯭ꯔꯣ
ꯑꯉꯥꯡꯁꯤꯡꯗꯤ ꯀꯥꯏꯗ ꯁ꯭ꯀꯨꯜ ꯀꯥꯕ꯭ꯔꯣ ꯁ꯭ꯀꯨꯜ ꯀꯥꯗꯕꯤ ꯂꯩꯕ꯭ꯔꯥ ꯀꯃꯥꯏꯅ ꯇꯧꯔꯤꯅꯣ
ꯑꯁꯣꯝꯗ ꯀꯥꯕ ꯃꯥꯜꯂꯦ ꯁꯨꯇꯤ ꯊꯥꯏꯌꯦꯅ ꯂꯩꯌꯦ ꯍꯟꯗꯛ ꯑꯣꯏꯒꯗꯧ ꯃꯥꯟꯗ꯭ꯔꯦ ꯃꯣꯏꯒꯤ ꯃꯣꯏꯒꯤ ꯈꯨꯜꯂꯩꯗꯨꯁꯨ ꯑꯣꯏꯒꯗꯧ ꯃꯥꯟꯗ꯭ꯔꯦ
ꯃꯥꯏ ꯅꯨꯄꯥꯗꯨꯅ ꯊꯕꯛ ꯑꯔꯦꯞꯄ ꯑꯃ ꯇꯧꯒꯦꯁꯨ ꯈꯟꯗꯦ
ꯎꯝ ꯁꯤ ꯅꯨꯄꯤꯁꯦ ꯉꯁꯥꯏꯗꯒꯤ ꯌꯦꯔꯨꯝ ꯉꯧꯑꯣ ꯍꯥꯏꯔꯒ ꯍꯧꯖꯤꯛ ꯐꯥꯎ ꯂꯦꯞꯄ ꯂꯩꯔꯦ ꯀꯔꯝ ꯀꯥꯟꯗ ꯆꯥꯕ ꯐꯪꯗꯣꯏꯅꯣ ꯈꯪꯗꯦ
ꯑꯩ ꯐꯥꯎ ꯉꯧꯕ ꯂꯣꯏꯔꯒ ꯆꯥꯕ ꯍꯧꯔꯅꯤ ꯍꯧꯖꯤꯛ
ꯍ ꯍ ꯃꯊꯛꯇ
ꯃꯃꯤꯠꯇ ꯐꯩꯔꯦ ꯌꯦꯡꯒ ꯂꯩꯔꯝꯒꯅꯤ
ꯌꯦꯡꯉꯦꯅ ꯁꯨꯗꯤ ꯁꯣꯏꯗ꯭ꯔꯦ ꯍꯤ ꯍꯤ ꯍꯥ ꯍꯥꯥ ꯍꯥ ꯍꯥ ꯑ ꯍ ꯍ ꯍ ꯍꯍ ꯍ ꯐꯩꯕꯗꯨꯗꯤ ꯃꯥꯒꯦ ꯍꯥꯏꯅꯕꯤꯅꯦ ꯍꯤ ꯍ ꯍ
ꯎꯍꯨꯝ ꯍ
ꯑꯁ ꯅꯃꯤꯠ ꯃꯥꯡꯗ ꯍꯨꯝ ꯍꯨꯝ ꯍꯩ ꯍꯥ ꯂꯤꯟꯅ ꯑꯣꯏꯔꯗꯤ ꯆꯤꯛꯈ꯭ꯔꯅꯤ ꯃꯥꯁꯦ ꯍ ꯍ
ꯍꯩ ꯆꯥꯔꯨꯕꯒꯤ ꯌꯥꯗ꯭ꯔꯦꯗ ꯌꯥꯁꯦ
ꯐꯗ꯭ꯔꯦ ꯑꯩꯁꯦ ꯈꯅꯥꯎꯁꯦ ꯍꯨꯡ ꯍꯨꯝ ꯍꯧꯖꯤꯛꯀꯥꯟꯁꯦ ꯅꯣꯡ ꯆꯨꯃꯟꯕꯒꯤ ꯐꯤꯔꯣꯜ ꯃꯅꯝꯁꯨ ꯅꯝꯕ ꯌꯥꯗ꯭ꯔꯦ
ꯉꯁꯤꯒꯤ ꯎꯇꯤ ꯊꯣꯡꯕꯁꯦ ꯍꯥꯎꯇꯦ ꯆꯥꯛ ꯌꯥꯛꯃꯟꯕꯒꯤ ꯌꯥꯗ꯭ꯔꯦ ꯃꯊꯪꯗꯗꯤ ꯐꯖꯅ ꯊꯣꯡꯉꯒꯦ ꯎꯝ ꯁꯤꯠ ꯒꯤꯅꯤꯗ ꯁꯤꯠ ꯒꯤ ꯍꯩ ꯍꯥ
ꯌꯦꯔꯨꯝꯗꯣ ꯇꯨꯃꯤꯟꯅ ꯉꯧꯒꯦꯗꯤ ꯍꯥꯏꯗ꯭ꯔꯒ ꯍꯤꯟꯖꯥꯡꯗꯣ ꯍꯥꯡꯗꯣꯛꯑꯒ ꯑꯃꯨꯛ ꯃꯅꯝ ꯅꯝ ꯂꯩꯔꯦ ꯍꯨꯡ ꯍꯨꯡ ꯍ
ꯍꯥꯎꯒꯗꯕ ꯃꯥꯟꯗꯦ
ꯑꯩꯒꯤ ꯏꯟꯖꯥꯡꯗꯤ ꯍꯥꯎꯒꯅꯤ ꯇꯤꯟ ꯌꯣꯠꯀꯅꯤ ꯂꯩ ꯌꯣꯠꯁꯤꯟꯒꯅꯤ
ꯍꯨꯝ ꯍꯨꯝ ꯀꯩꯅꯣꯗꯤ ꯎꯝ ꯍꯋꯥꯏꯖꯥꯔꯗꯤ ꯀꯥꯏꯗꯒꯤ ꯂꯧꯕ꯭ꯔꯣ
ꯊꯥꯛꯇꯦ ꯉꯁꯤꯒꯤꯗꯤ ꯂꯩꯁꯨ ꯂꯩꯗꯅ ꯀꯃꯥꯏꯅ ꯊꯥꯛꯇꯣꯏꯅꯣ ꯍꯌꯦꯡꯗꯤ ꯀꯩꯅꯣꯗꯒꯤ ꯄꯨꯔꯛꯄꯅꯤ ꯏꯃꯥꯅ ꯑꯅ ꯁꯧꯒꯔꯤꯒꯤ ꯄꯩꯖꯥꯗꯨ
ꯎꯝ ꯍꯥꯟ ꯑꯩꯁꯨ ꯊꯥꯛꯑꯒ ꯆꯥꯒꯦꯅ ꯇꯧꯕꯅꯦ ꯑꯗꯣ ꯕꯖꯥꯔꯗ ꯆꯠꯂꯒ ꯂꯩꯇꯦ ꯍꯥꯏ
ꯑꯩꯅꯗꯒꯤ ꯂꯥꯛꯇꯣꯏꯅꯦ
ꯍꯌꯦꯡ ꯆꯪꯒꯅꯤ ꯍꯥꯏꯕ꯭ꯔꯣ ꯑꯗꯨ ꯅꯨꯄꯤꯗꯨꯗꯤ
ꯅꯪꯒꯅꯤ ꯍꯥꯏꯌꯦ ꯐꯣꯝ ꯐꯤꯜꯑꯞ ꯅꯪꯅꯕ ꯆꯠꯀꯅꯤ ꯍꯥꯏꯌꯦꯦ ꯁꯥ ꯑꯝ
ꯑꯩ ꯃꯥꯒꯤ ꯑꯦꯛꯖꯥꯝ ꯇꯧꯕꯤꯕꯅꯤꯅ ꯃꯥ ꯑꯩꯒꯤ ꯆꯦ ꯆꯥꯡ ꯂꯧꯕ ꯑꯃꯨꯛ ꯆꯠꯄ ꯇꯥꯔꯦ
ꯑꯗꯨꯗꯤ ꯂꯥꯏꯔꯤꯛ ꯍꯩꯕ ꯃꯤꯁꯤꯡꯅ ꯂꯧꯕ ꯆꯠꯄ ꯇꯥꯕꯅꯦ ꯑꯩꯗꯤ ꯉꯝꯃꯔꯣꯏ ꯑꯁ ꯀꯌꯥꯗꯤ ꯊꯥꯈ꯭ꯔꯕꯅꯣ ꯈꯪꯗꯦ ꯌꯥꯝꯃꯟ ꯈ꯭ꯔꯕ ꯃꯥꯜꯂꯦ
ꯀꯔꯤꯅꯣ
ꯌꯦꯔꯨꯝꯁꯦ ꯐꯖꯅ ꯍꯩꯊꯈ꯭ꯔꯦ
ꯎꯔꯤꯁꯥꯏ ꯊꯥꯛꯄꯩ ꯑꯣꯏꯔꯝꯅꯤ
ꯅꯨꯄꯤ ꯑꯃꯗꯣ ꯁꯥ ꯆꯥꯑꯣ ꯌꯥꯗꯕꯒꯤ ꯌꯦꯔꯨꯝ ꯑꯣꯏꯅ ꯂꯧꯔ